ꯇꯥꯏꯀꯣ
ꯇꯥꯏꯌꯦ
ꯍꯧꯖꯤꯛꯀꯤꯗꯣ ꯀꯃꯥꯏꯅ ꯇꯧꯈꯔꯤꯅꯣ ꯅꯦꯠ ꯅꯨꯡꯉꯥꯏꯇꯕ꯭ꯔꯥ
ꯅꯦꯠ ꯍꯣꯏ ꯅꯨꯡꯉꯥꯏꯔꯝꯗꯦ ꯑꯩꯗꯣ ꯋꯥꯏ ꯐꯥꯏ ꯁꯝꯃꯝꯄꯅꯦ ꯑꯗꯨꯗꯒꯤ ꯃꯩ ꯃꯨꯠ ꯈꯤꯕꯩꯔꯥ ꯀꯩꯅꯣ ꯈꯪꯗꯦ ꯋꯥꯏ ꯐꯥꯏꯗꯣ ꯇꯠꯈ꯭ꯔꯦ ꯑꯗꯨ ꯑꯗꯨꯗꯨꯒꯤꯔꯥ ꯅꯠꯇ꯭ꯔꯥꯒꯅ ꯀꯃꯥꯏꯅ ꯇꯧꯈ꯭ꯔꯕꯅꯣ ꯈꯪꯗꯦ ꯑꯩꯁꯨ
ꯂꯥꯏꯔꯤꯛ ꯄꯥꯗꯣꯏꯔꯣ
ꯎꯝ ꯎꯝ ꯍꯪꯗꯦ ꯑꯩ
ꯀꯩꯒꯤꯅꯣ
ꯄꯥꯅꯤꯡꯕꯒ ꯑꯝꯇꯥ ꯄꯣꯛꯇꯦ ꯂꯥꯏꯔꯤꯛꯀ
ꯅꯪ ꯌꯨꯝ ꯊꯣꯛꯂꯔꯔꯣꯏꯕ ꯍꯟꯇꯛꯇꯣ
ꯍꯟꯇꯥꯛ ꯆꯍꯤꯁꯦ ꯒꯤꯌꯥꯟ ꯇꯥꯗꯦꯅꯦ ꯏꯃꯥꯟꯅꯕꯤ
ꯑꯩꯗꯤ ꯀꯥꯡꯒꯤ ꯀꯣꯏꯕ ꯌꯥꯝ ꯆꯠꯅꯤꯡꯉꯦ
ꯑꯩꯈꯣꯏ ꯍꯜꯂꯛ ꯑꯥ ꯑꯩ ꯂꯥꯛꯄꯀꯟꯗ ꯑꯩꯈꯣꯏ ꯏꯁ꯭ꯀꯨꯜꯗ ꯌꯝ ꯆꯠꯅꯤꯡꯉꯦ
ꯇꯜꯂꯦ ꯑꯩꯗꯤ ꯏꯀꯥꯏꯌꯦ ꯆꯪꯕ
ꯆꯠꯇꯤ ꯌꯥꯝ ꯆꯠꯅꯤꯡꯉꯤ ꯀꯩꯗꯧꯔꯨꯕꯩꯅꯣ ꯈꯪꯗꯕ꯭ꯋꯥꯅꯤ ꯆꯠꯂꯒ ꯉꯥꯛꯇꯪ ꯁꯟꯅꯁꯤꯔꯥ ꯈꯪꯗꯦ ꯑꯪ
ꯏꯀꯥꯏ ꯗ꯭ꯔꯣ
ꯑꯦꯕ ꯃꯣꯏ ꯀꯅꯥꯝ ꯂꯩꯇꯕꯤꯗ ꯑꯩꯈꯣꯏꯅ ꯊꯥꯏꯅ ꯇꯧꯕ ꯃꯥꯑꯣꯡꯗꯣ ꯇꯧꯁꯤꯔ ꯈꯪꯗꯦ ꯌꯥꯝ ꯅꯨꯡꯁꯤꯌꯦ
ꯅꯪꯁꯤꯋꯦ ꯎꯝ ꯀꯩꯅꯣꯒꯤ ꯑꯃ ꯁꯦꯀꯦꯟ ꯐ꯭ꯂꯣꯔ ꯍꯥꯏꯒꯗ꯭ꯔꯥꯀꯣ ꯒ꯭ꯔꯥꯎꯟ ꯐ꯭ꯂꯣꯔ ꯂꯩꯍꯧꯔꯦ ꯑꯗꯩ ꯐꯥꯔꯁ ꯐ꯭ꯂꯣꯔ ꯁꯦꯀꯦꯟ ꯐ꯭ꯂꯣꯔ ꯁꯥꯔꯛꯄ ꯀꯥꯟꯗ ꯑꯩꯈꯣꯏꯅ ꯀ꯭ꯂꯥꯁ ꯑꯩꯠ ꯇꯝꯕ ꯀꯥꯟꯗ ꯑꯩꯈꯣꯏꯒꯤ ꯀ꯭ꯂꯥꯁ ꯑꯩꯠꯀꯤ ꯎꯝ ꯁꯦꯛꯁꯟꯉꯩꯗꯣ ꯑꯗꯨꯗ ꯂꯣꯏ ꯄꯤꯕꯗꯣ ꯈꯪꯕ꯭ꯔꯥ ꯑꯗꯨꯒꯤ ꯑꯍꯥꯟꯄ ꯀꯥꯟꯗ ꯕꯦꯜꯀꯣꯅꯤꯗ ꯌꯦꯡꯉꯒ ꯀꯩꯅꯣꯒꯤ ꯑꯗ ꯄꯥꯛ ꯑꯃ ꯂꯩꯕꯗꯣ ꯑꯗꯨꯗ ꯑꯗꯨꯝ ꯌꯦꯡꯉ ꯂꯩꯕꯗꯣꯗꯤ ꯈꯪꯕ꯭ꯔꯥ
ꯈꯪꯉꯦ ꯈꯪꯉꯦ
ꯑꯁ ꯏꯁꯄꯣꯔꯠꯁ ꯀꯗꯣ ꯌꯥꯝ ꯅꯤꯡꯁꯤꯡꯉꯤꯗ ꯑꯈꯣꯏꯒꯤꯗꯤ ꯇꯤꯆ꯭ꯔꯁ ꯗꯦꯁꯨ ꯁꯤꯟꯈ꯭ꯔꯤꯗꯝꯅꯦꯀꯣ ꯑꯈꯣꯏꯅ
ꯎꯝ
ꯅꯨꯡꯉꯥꯏꯇꯦꯗ ꯑꯗꯨꯒꯤ ꯍꯥꯏꯔꯨꯔꯗꯤ ꯔꯤꯒ꯭ꯔꯦꯠ ꯆꯥꯏꯌꯦ
ꯈꯨꯟ ꯅꯨꯡꯉꯥꯏꯇꯦ ꯑꯁꯦꯡꯕꯒꯤ ꯊꯝꯃꯣꯏ ꯌꯥꯝ ꯅꯨꯡꯉꯥꯏꯇꯦ ꯑꯝꯇ ꯌꯥꯝ ꯑꯉꯥꯡ ꯑꯣꯏꯕ ꯃꯇꯝꯒꯤ ꯇꯝꯃꯛꯄꯅꯤꯅꯀꯣ
ꯍꯣꯏ
ꯅꯪꯅ ꯃꯔꯛ ꯃꯔꯥꯡꯗ ꯂꯥꯛꯄꯗꯨꯗꯤ ꯈꯪꯗ꯭ꯔꯦ ꯑꯗꯨ ꯑꯣꯏꯔꯁꯨ ꯑꯉꯥꯡ ꯑꯣꯏꯕꯗꯒꯤ ꯂꯩꯔꯛ ꯅꯨꯡꯗꯤ ꯅꯨꯡꯁꯤꯕꯗꯣ
ꯍꯣꯏ ꯑꯔꯣꯏꯕꯒꯤ ꯆꯍꯤꯗꯨꯗ ꯐꯖꯅꯁꯨ
ꯏꯕꯥꯅꯤꯠ ꯇꯨꯕꯗꯣ ꯑꯩꯗꯤ ꯇꯨꯕꯗꯣ
ꯈꯪꯉꯦ
ꯅꯪꯅ ꯑꯩ ꯍꯧꯒꯠꯇꯕꯤꯗ ꯋꯥꯁꯔꯨꯝ ꯆꯪꯒ ꯅꯣꯛꯑ ꯂꯩꯒꯤꯕꯗꯣ
ꯑꯍꯣꯏ ꯑꯥꯔ ꯅ ꯍꯧꯕ ꯅꯨꯄꯥ ꯑꯃ ꯌꯦꯡꯉꯝꯕꯗꯣ
ꯑꯥꯔ ꯅ ꯍꯧꯕ ꯀꯅꯥ
ꯔꯣꯗꯣ ꯔꯣꯗꯣ ꯅꯪꯉꯣꯟ ꯍꯣꯏ ꯍꯣꯏ ꯑꯗꯨ ꯑꯗꯨꯗꯣ ꯌꯦꯡꯈꯤꯕꯅꯦ ꯅꯪ ꯇꯨꯕ ꯀꯥꯟꯗ
ꯀꯥꯏꯗꯒꯤ
ꯅꯪ ꯇꯨꯔ ꯂꯩꯗꯅ ꯑꯗꯥ ꯏꯕꯥꯅꯤ ꯕ꯭ꯔꯦꯛ ꯊꯣꯛꯂꯛꯄꯅꯦꯕ ꯑꯗꯨꯗ ꯎꯝ ꯅꯪꯅ ꯇꯨꯔꯒ ꯂꯩꯕꯗꯨꯗ ꯑꯩꯅ ꯑꯗꯨꯝ ꯌꯦꯡꯉꯒ ꯅꯣꯛꯑ ꯂꯩꯔꯦꯗꯅ ꯍꯧꯖꯤꯛꯀꯤ ꯅꯨꯄꯥꯗꯨꯗ ꯑꯃꯨꯛ ꯌꯦꯡꯉꯝꯕꯗꯣ ꯇꯨꯡ ꯑꯣꯜꯂ ꯑꯩ ꯂꯧ ꯎꯍꯧꯕꯅꯤꯅꯦ
ꯍꯣꯏ ꯑꯗꯨꯝ ꯍꯥꯏꯐꯦꯠ ꯌꯦꯡꯉꯒ ꯆꯠꯈꯤꯕꯅꯦ ꯑꯩ ꯅꯤꯡꯖꯤꯡ ꯆꯪꯉꯤꯌꯦ ꯀꯩꯅꯣ ꯅꯪ ꯀꯥꯎꯔꯕꯣ
ꯈꯪꯗꯦ ꯑꯩꯗꯤ ꯑꯩꯒꯤ ꯃꯅꯤꯡꯗꯀꯣ ꯂꯩꯅ ꯍꯧꯕ ꯅꯨꯄꯥ ꯑꯃꯒꯀꯣ
ꯀꯅꯥꯅ
ꯂꯩ ꯂꯩ
ꯑꯧ ꯑꯧ ꯑꯧ ꯎꯝ
ꯑꯗꯨꯒ ꯁꯤꯅ ꯍꯧꯕ ꯅꯨꯄꯥꯅ ꯂꯥꯛꯑꯦꯕ ꯃꯅꯤꯡꯗ ꯈꯪꯕ꯭ꯔꯥ
ꯁ꯭ꯔꯤ
ꯑ ꯎꯝ ꯄꯥꯁ
ꯈꯪꯗꯤꯌꯦ ꯑꯣ ꯑꯣ ꯈꯪꯉꯦ ꯈꯪꯉꯦ
ꯎꯝ ꯑꯗꯨꯗꯣ ꯑꯍꯣꯏ ꯑꯗꯨ ꯅꯨꯄꯥꯗꯣ ꯑꯗꯨꯒ ꯑꯗꯨ ꯑꯗꯨꯗꯣ ꯍꯦꯛ ꯎꯕꯒ ꯑꯗꯨ ꯈꯔ ꯂꯩꯕ ꯑꯩꯉꯣꯟꯗ ꯍꯥꯏꯔꯛꯏꯕ
ꯏꯁ ꯄꯛꯇꯕꯗꯣ
ꯅꯣꯛꯑꯦ ꯌꯥꯝ ꯏꯀꯥꯏꯖꯩꯌꯦꯕ ꯑꯌꯥ
ꯅꯣꯛꯅꯤꯡꯉꯦ
ꯅꯪꯅ ꯑꯩꯕꯨ ꯍꯧꯒꯠꯄꯤꯗꯕꯠ ꯑꯩ ꯌꯥꯝꯅ ꯏꯀꯥꯏꯖꯕꯅ ꯁꯤꯔꯣ
ꯑꯩꯅ ꯀꯩ ꯋꯥꯈꯜꯒꯤꯅꯣ ꯈꯪꯗꯦꯕꯀꯣ ꯅꯪ ꯑꯩꯗꯤ ꯅꯪꯅ ꯇꯣꯡꯕꯗꯨꯅ ꯑꯗꯨꯝ ꯅꯣꯛꯅꯤꯡꯉꯒ ꯂꯩꯕꯒꯤ ꯅꯣꯛꯅꯤꯡꯉꯒ ꯂꯩꯒ꯭ꯔꯕ ꯑꯩꯗꯣ ꯍꯨꯝ
ꯌꯥꯔꯦꯍꯦ ꯀꯩꯁꯨ ꯈꯖꯤꯟꯅꯔꯝꯃꯔꯣꯏ ꯀꯩꯅꯣ ꯀꯩꯅꯣ ꯒꯤꯅꯦ ꯑꯩ ꯀꯩꯅꯣꯃꯥ ꯍꯥꯏꯒꯦꯕ ꯑ ꯀꯩꯅꯣꯗꯒꯤ ꯗꯥꯏꯅ ꯍꯧꯕꯗꯣ ꯃꯃꯤꯡ
ꯎꯝ ꯎꯝ ꯎꯝ
ꯑꯗꯨ ꯑꯗꯨꯒꯤ ꯀꯩꯅꯣꯗꯣ ꯅꯪ ꯈꯪꯉꯤꯀꯣ
ꯀꯩ
ꯑꯗꯨꯗꯨꯒꯤ ꯃꯤꯗꯣ ꯈꯪꯉꯤꯀꯣ
ꯍꯣꯏ
ꯑꯗꯨ ꯃꯥꯒꯤ ꯅꯨꯄꯤ ꯊꯥꯒꯠꯂꯛꯄꯗꯣ ꯈꯪꯕ꯭ꯔꯥ ꯎꯕ꯭ꯔꯥ ꯑꯗꯨꯗꯣ ꯃꯥꯒꯤ ꯑꯅꯧꯕꯗꯨꯔꯣ ꯍꯥꯟꯅꯒꯤ ꯍꯥꯟꯅꯒꯤꯔꯣ ꯑꯅꯧꯕꯗꯨꯔꯣ
ꯑꯅꯧꯕꯅꯦ ꯑꯅꯧꯕ
ꯑꯣ ꯑꯗꯨ ꯃꯁꯛ ꯅꯨꯡꯁꯤꯕ ꯃꯥꯜꯂꯦ ꯅꯨꯄꯤꯗꯣ ꯐꯖꯩ ꯎꯝ ꯍꯟꯇꯛꯀꯤꯗꯣ ꯅꯣꯛꯅꯤꯡꯉꯤ
ꯎꯝ ꯃꯥꯁꯨ ꯌꯥꯝ ꯅꯨꯡꯁꯤꯕꯅꯦꯗ
ꯎꯝ
ꯅꯨꯡꯗꯥꯡ ꯅꯨꯡꯗꯥꯡ ꯑꯗꯨꯝ ꯍꯂꯛꯑꯒ
ꯍꯝ
ꯅꯨꯡꯇꯤꯒꯤ ꯋꯥꯔꯤ ꯑꯗꯨꯝ ꯊꯣꯛꯄꯅꯦ ꯃꯥꯁꯨ
ꯑꯩꯗꯤ ꯅꯝꯕꯔ ꯌꯥꯎꯅꯈꯤꯗ꯭ꯔꯦꯗ ꯀꯨꯏꯔꯦ ꯌꯥꯎꯅꯈꯤꯗꯕ ꯋꯥꯔꯤ ꯑꯝꯇ ꯁꯥꯟꯅꯗꯦ ꯑꯩꯈꯣꯏ
ꯍꯧꯖꯤꯛꯀꯥꯟ ꯁꯥꯅꯗꯦꯗ ꯃꯥꯁꯨ ꯊꯕꯛ ꯆꯤꯟꯕꯅꯤꯅꯀꯣ ꯁꯥꯅꯗꯦ ꯄꯥꯛ
ꯃꯥꯗꯣ ꯀꯩ ꯇꯝꯈ꯭ꯔꯒꯦ
ꯈꯪꯗꯦꯗ ꯑꯩ ꯒ꯭ꯌꯥꯟ ꯇꯥꯗꯦꯗ
ꯎꯝ
ꯃꯥ ꯌꯦꯟꯒꯨꯝꯕ ꯂꯣꯏꯔꯒꯒꯨꯝꯕ ꯂꯩꯕ꯭ꯔ
ꯑꯣ ꯌꯨꯝꯗ ꯑꯣꯏꯅ ꯂꯩꯕ
ꯎꯝ
ꯑꯣ ꯐꯔꯦꯗ ꯍꯧꯖꯤꯛꯇꯤ ꯑꯁ ꯈꯪꯗꯦ
ꯑꯥ ꯌꯥꯝ ꯅꯨꯡꯁꯤꯕꯅꯦ ꯃꯣꯃꯣꯒ ꯃꯣꯃꯣꯒ ꯂꯩꯔꯒ ꯄꯤꯔꯛꯑꯒꯀꯣ
ꯎꯝ ꯃꯥꯗꯤ ꯑꯗꯨꯝ ꯃꯕꯨꯛ ꯐꯕ ꯃꯥꯂꯦꯀꯣ ꯃꯥ
ꯐꯌꯦꯗ ꯑꯩ ꯍꯣꯁꯇꯦꯜ ꯀ꯭ꯂꯥꯁ ꯏꯂꯚꯦꯟ ꯇꯨꯌꯦꯜꯕ ꯂꯩꯕꯗꯣ
ꯎꯝ
ꯑꯩ ꯊꯣꯛꯂꯛꯑꯦ ꯍꯥꯏꯔ ꯂꯥꯛꯑꯅꯤ ꯑꯗꯨꯗꯨꯒ ꯑꯆꯥꯄꯣꯠ ꯄꯤꯒꯦ ꯍꯥꯏꯔ ꯑꯗꯨꯗꯨꯒ ꯑꯆꯥꯄꯣꯠ ꯄꯤꯕꯀꯣ
ꯎꯝ
ꯑꯗꯨ ꯄꯤꯕꯤꯕ ꯃꯥꯗꯣ ꯍꯥꯏꯗꯤ ꯇꯣꯞꯇꯁꯨ ꯂꯩꯔꯛꯑꯦ ꯁꯣꯔꯤ ꯑꯩꯈꯣꯏꯔꯣꯝꯗ ꯂꯩꯔꯛꯄ ꯥꯄꯅꯤꯅ ꯀꯣ
ꯎꯝ
ꯃꯣꯏ ꯑꯗꯨꯝ ꯈꯪꯗꯦ ꯑꯗꯨꯒꯤ ꯑꯩ ꯍꯣꯁꯇꯦꯜ ꯆꯪꯗꯧꯔꯦ ꯍꯥꯏꯔꯒ ꯑꯆꯥꯄꯣꯠ ꯂꯩꯌꯦ ꯑꯗꯨꯒ ꯑꯅꯤꯔꯛ ꯑꯅꯤꯔꯛꯇꯤ ꯈꯪꯉꯦꯀꯣ ꯐꯖꯅ ꯑꯗꯨꯒ ꯆꯠꯂ ꯆꯠꯂꯝꯗꯥꯏꯗꯅꯦꯕ ꯑꯗꯨꯗꯨꯅ ꯃꯤꯊꯥꯏꯕꯨ ꯄꯤꯔꯛꯏꯅꯦ ꯀꯩ ꯀꯩꯅꯣ ꯃꯌꯥꯝ ꯄꯤꯔꯛꯑꯦ ꯄꯤꯔꯛꯑꯦ ꯑꯗꯨꯒ ꯑꯩꯁꯦ ꯌꯥꯝ ꯑꯩꯗꯣ ꯁꯨꯝ ꯑꯩꯗꯣ ꯋꯥ ꯉꯥꯡꯕꯗ ꯁꯨꯝ ꯌꯥ ꯌꯥꯝ ꯅꯨꯡꯁꯤꯌꯦ ꯅꯨꯡꯁꯤꯌꯦ ꯍꯥꯏꯅꯀꯣ ꯑꯗꯨꯒꯤ ꯂꯩꯀꯥꯏꯒꯤ ꯑꯍꯜ ꯂꯃꯟ ꯍꯧꯖꯤꯛꯐꯣ ꯑꯩꯉꯣꯟꯗ ꯃꯤꯒꯤꯗꯤ ꯅꯨꯡꯁꯤꯕ ꯅꯨꯄꯥ ꯌꯥꯝ ꯂꯩꯕꯅꯦꯅ ꯇꯧ ꯂꯩ ꯃꯣꯏꯗꯨ ꯀꯌꯥꯃꯨꯛ ꯉꯥꯛꯄꯔꯥ ꯍꯥꯏꯃꯤꯗ ꯋꯥꯔꯤ ꯁꯥꯟꯅꯕꯥ ꯑꯩꯅ ꯑꯦ ꯌꯥꯝ ꯅꯨꯡꯁꯤꯌꯦ ꯇꯅ ꯊꯦꯡꯀꯤ ꯍꯥꯏꯗꯣ ꯍꯥꯏꯔꯅꯦꯕꯥꯏꯗꯣ
ꯇꯗ꯭ꯔꯥ
ꯍꯣꯏ ꯑꯗꯨꯒ ꯅꯣꯡꯃꯁꯨ ꯑꯩ ꯂꯥꯛꯑꯦ ꯍꯥꯏꯅꯒꯣ ꯅꯪ ꯑꯩ ꯑꯩꯗꯣ ꯑꯃꯨꯛ ꯂꯨ ꯄꯥꯝꯃꯦꯦ ꯈꯪꯉꯨꯅꯦꯕ
ꯎꯝ
ꯒꯤ ꯃꯨꯉꯨꯒ ꯂꯩꯔ ꯑꯅꯤꯒꯗꯤ
ꯃꯊꯪ ꯊꯣꯛꯂꯛꯄꯗꯁꯨ ꯈꯔ ꯆꯥꯎꯍꯧꯒꯦ ꯑꯩ
ꯑꯦ ꯍꯟꯗꯛ ꯁꯨꯔꯛꯄꯗꯤ ꯎꯅꯈꯤꯗ꯭ꯔꯦ ꯅꯣꯡꯃꯇꯪ ꯎꯅꯔꯦꯗꯤ ꯎꯅꯈ꯭ꯔꯦ
ꯃꯅꯨꯡ ꯊꯣꯛꯂꯛꯄꯗꯗꯤ ꯈꯔ ꯆꯥꯍꯧꯒꯦ ꯍꯥꯏꯕ ꯑꯩ
ꯑꯣ ꯍ ꯍ ꯍ ꯍꯣꯏ
ꯎꯝ
ꯠꯅꯀꯣ ꯑꯕꯥꯅꯤ ꯁꯤꯕꯥꯅꯤ ꯈꯛꯇꯅꯦꯕ ꯍꯜꯂꯛꯄꯗꯣ ꯄꯣꯠ ꯊꯣꯡꯅꯀꯣ
ꯀꯩ ꯇ꯭ꯋꯏꯁꯟ ꯇꯧꯃꯤꯟꯅꯔꯝꯒꯦꯅ ꯃꯥꯕꯥꯅꯦ
ꯑꯩꯈꯣꯏꯅ ꯀꯥꯏꯗ ꯇꯧꯃꯤꯟꯅꯔꯝꯃꯦꯗꯣ
ꯑꯣ ꯀꯩꯅꯣ ꯁꯞꯖꯦꯛ ꯑꯣꯜ ꯑꯗꯨꯝ ꯇꯧꯃꯤꯟꯅꯔꯣ ꯇꯧꯕꯗꯨꯔꯣ ꯀꯩꯅꯣ
ꯁꯞꯖꯦꯛ ꯂꯣꯏꯅ ꯇꯧꯕꯗꯅꯦ ꯑꯗꯨꯒ ꯃꯣꯏꯒꯤ ꯌꯨꯝꯗ ꯇꯧꯕ ꯁꯦꯟꯅꯝ ꯂꯩ ꯑꯗꯨꯗꯨꯒꯈꯣꯏꯣꯝ ꯇꯧꯕ ꯁꯦꯅ ꯑꯃ ꯃꯣꯏꯔꯣꯝꯗ ꯊꯧꯕ ꯅ ꯃꯅꯦꯕ
ꯑꯣꯃ ꯑꯗꯨꯗ ꯕꯣꯔꯗꯤꯡ ꯂꯩꯕ꯭ꯔꯣ ꯀꯩꯅꯣꯝꯃ
ꯑꯥꯎ ꯑꯗꯨꯅ ꯑꯩꯁꯦ ꯃꯣꯏ ꯃꯣꯏ ꯕꯣꯔꯅꯤꯡꯗ ꯑꯃ ꯇꯧꯔꯦꯗꯅ ꯑꯗꯣ ꯑꯩꯈꯣꯏꯔꯣꯝꯗ ꯂꯥꯛꯄ ꯍꯧꯖꯤꯁꯟ ꯑꯃ ꯂꯩꯌꯦꯕ
ꯎꯝ
ꯑꯗꯨꯗꯤ ꯅꯨꯡꯗꯥꯡ ꯄꯨꯡ ꯇꯔꯦꯠ ꯅꯤꯄꯥꯥꯟꯐꯧꯒ ꯇꯧꯋꯦꯕ ꯑꯗꯨ ꯌꯨꯝꯅ ꯂꯧꯕ ꯂꯥꯛꯇ꯭ꯔꯗꯤ ꯃꯥ ꯑꯗꯨꯝ ꯂꯥꯛꯑꯦꯕꯀꯣ
ꯑꯥ
ꯑꯋꯥ ꯑꯗꯨꯝ ꯑ ꯑꯗꯨꯝ ꯀꯥꯅꯅꯤꯅꯦ ꯅꯪꯒꯤ ꯋꯥꯔꯤꯁꯤꯦ ꯐꯠꯊꯣꯛꯑꯦꯅꯀꯣ
ꯀꯅꯥꯒꯤ ꯋꯥꯔꯤ
ꯑꯁ ꯅꯣꯡꯃꯪ ꯑꯍꯥꯎꯁꯤꯅꯦ ꯇꯧꯈꯤꯕꯩꯗꯣ
ꯏꯕꯥꯅꯤꯒꯤꯗꯨꯔꯣ ꯀꯩꯅꯣ
ꯍꯣꯏ ꯕꯥ ꯑꯗꯨꯒꯤ ꯃꯇꯥꯡ ꯑꯩ ꯍꯥꯏꯒꯦꯣ ꯏꯕꯥꯅꯤ ꯁꯨꯊꯔꯛꯄꯁꯦ
ꯎꯝ
ꯅꯨꯡꯗꯥꯡ ꯊꯔꯛꯄ ꯀꯥꯟꯗꯅꯦ ꯃꯥꯁꯤ ꯋꯥꯔꯤꯁ ꯑꯗꯨꯝ ꯂꯤꯅꯤꯔ ꯂꯩꯅꯤꯕ
ꯎꯝ
ꯑꯗꯨꯝ ꯭ꯟ ꯃꯅꯤ ꯇꯅꯤ ꯐ꯭ ꯃꯥ ꯐꯤ ꯑꯃ ꯎ ꯃꯥꯅ ꯍꯥꯏꯕ ꯑꯗꯣ ꯃꯥꯒꯤ ꯍꯨꯏ ꯑꯃ ꯂꯣꯏꯔꯝꯃꯦ ꯍꯥꯏꯌꯦ ꯌꯨꯝꯅ ꯍꯨꯏ ꯑꯃ ꯍꯥꯠꯂꯦ ꯆꯥꯁꯦꯅ ꯊꯤꯜꯂꯛꯑꯦ ꯆꯥꯕ ꯂꯣꯏꯔꯀꯥꯟꯗ ꯅꯪꯒꯤ ꯍꯨꯏꯅꯤ ꯍꯥꯏꯔꯛꯏ
ꯀꯅꯥꯒꯤ ꯃꯥꯒꯤ ꯍꯨꯏꯅꯦ ꯍꯥꯏꯔꯛꯏꯔꯕ
ꯎꯝ ꯃꯥꯒꯤ ꯀꯣꯏꯗ ꯁꯤꯕꯗꯣ ꯃꯥ
ꯍꯥꯥ
ꯍꯨꯏ ꯆꯥꯔꯕ ꯑꯗꯨꯗꯨꯒ ꯂꯥꯁꯇ ꯃꯥꯅ ꯂꯣꯏꯔꯝꯕ ꯍꯨꯏ ꯑꯣꯏꯔꯝꯃꯕ
ꯑ
ꯑꯗꯒꯤ ꯑꯩꯈꯣꯏꯗ ꯆꯥꯅꯤꯡꯕꯈꯤꯗ꯭ꯔꯦꯅ ꯇꯧ
ꯑꯥꯁ
ꯣ ꯁꯤꯃꯦꯗ ꯑ ꯑꯞꯑꯝꯕꯅ ꯈꯨꯠꯀ ꯈꯨꯠꯀ ꯁꯝꯅ ꯑꯉꯥꯡ ꯃꯇꯝꯗ ꯑꯉꯥꯡ ꯑꯣꯏꯔꯤꯗꯅꯀꯣ
ꯎꯝ
ꯅꯀꯤ ꯁꯨꯅꯔꯛꯒ ꯤꯃꯠꯇꯅ ꯆꯦꯅꯤ ꯄꯣꯅꯤ
ꯀꯗ ꯄꯉꯦ ꯈꯜꯂ ꯈꯜꯂ ꯑꯗꯨ ꯀꯥꯟꯅꯤ ꯑꯩ ꯈꯟꯖꯟꯗꯦꯅ
ꯃꯥ ꯈꯛꯇꯔ ꯅꯪ ꯇꯤꯟꯅꯕ ꯅꯨꯄꯥꯗ
ꯑꯗꯣ ꯑꯗꯣ ꯌꯥꯝ ꯇꯤꯟꯅꯩꯌꯦ ꯑꯇꯣꯞꯄꯗꯤ ꯃꯀꯣꯛꯀꯨꯝꯕ ꯀꯥꯡꯒꯨꯝꯗꯤꯩ ꯑꯗꯣ ꯃꯣꯏ ꯁꯥꯏꯀꯜꯗꯁꯨ ꯊꯤꯕ ꯇꯧ ꯍꯧꯖꯤꯛꯀꯤ ꯏꯕꯥꯅꯤꯁꯤꯅ ꯑꯩꯈꯣꯏ ꯂꯩꯀꯥꯏ ꯑꯣꯏꯕꯒꯤ ꯍꯪꯃꯤꯟꯅꯔꯛꯄ ꯐꯣꯡꯅ ꯅꯨꯡꯗꯥꯡ ꯆꯥꯔꯀꯥꯟꯗꯒꯣ ꯃꯥꯗꯣꯏ ꯑꯩꯕꯨ ꯌꯥꯝ ꯀꯤꯍꯜꯂꯦꯕ
ꯎꯝ
ꯊꯪꯄꯊꯧꯔꯛꯀꯅꯤ ꯑꯗꯨ ꯑꯩ ꯀꯤꯕ
ꯎ
ꯅꯨꯡꯗꯥꯡ ꯕꯕ ꯁꯠ ꯁꯠ ꯁꯠ ꯈꯅ ꯑꯗꯨꯧ ꯍꯣꯠ ꯂꯩꯔꯝꯒꯦꯕ
ꯎꯝ
ꯃꯥꯗꯤ ꯀꯥꯎꯔꯝꯃꯅꯤ
ꯁꯤ ꯌꯥꯝ ꯌꯥꯝ ꯅꯃ ꯃꯇꯝꯗꯣꯣꯒꯤꯁꯨ ꯃꯦꯁꯤ ꯌꯥꯝ ꯃꯁꯤ
ꯄꯨꯁꯤ
ꯅ ꯅꯁꯤꯄꯤꯅꯥ
ꯅꯪ ꯅꯨꯄꯥꯗꯤ ꯍꯧꯖꯤꯛ ꯑꯗꯨꯝ ꯅꯣꯏ ꯑꯅꯤ ꯃꯔꯨꯞ ꯇꯧꯅ ꯑꯗꯨꯝ ꯂꯩꯕ꯭ꯔꯥ ꯋꯥꯔꯤ ꯁꯥꯕ ꯈꯣꯠꯄ
ꯈꯥꯟꯗꯦ ꯈꯥꯟꯩ
ꯃꯔꯨꯞꯇꯧꯅ ꯑꯗꯨꯝ ꯈꯟꯕ꯭ꯔꯥ
ꯈꯪꯉꯦꯗ ꯑꯗꯨ ꯑꯣꯏꯔꯁꯨ ꯅꯨꯡꯁꯤꯕꯗꯤ ꯅꯨꯡꯁꯤꯕꯅꯤꯅ
ꯎꯝꯝ
ꯍꯣꯏ ꯣ ꯇꯧꯗꯣ ꯈꯪꯂꯗꯤ ꯑꯗꯨꯝ ꯍꯥꯏꯥꯏꯅꯤꯡꯉꯤꯗꯥꯛꯇ ꯑꯗꯨꯝ ꯇꯧꯋꯕꯣ ꯑꯗꯣ ꯁꯥꯎꯕꯗꯤ ꯈꯥꯏꯔꯤꯗꯣ ꯑꯩ ꯊꯥꯏꯅꯗꯤ ꯈꯪꯗꯣꯏꯅꯣ ꯃꯥ ꯁꯥꯎꯋꯤ ꯁꯥꯎꯗꯣꯏꯅꯣ ꯑꯗꯨꯗꯤ ꯂꯣꯏ ꯁꯥꯎꯔꯦ ꯍ ꯉꯥꯡ ꯍꯕꯨ
ꯌꯦꯁ ꯃꯈꯈꯣꯏ ꯁꯥꯜꯂꯛꯄꯒꯤꯣꯁꯤꯠꯄꯤꯗ꯭ꯔꯕ
ꯑꯗ ꯑꯩꯅ ꯑꯩꯅ ꯈꯔ ꯑꯣꯠꯂꯦꯅ ꯃꯥꯗꯤ ꯑꯩꯉꯣꯟꯗ ꯈꯔ ꯎꯁꯤꯠꯇꯦꯕ ꯁꯥꯎꯔꯛꯑꯦꯕ
ꯑꯗꯨꯗꯤ ꯑꯃꯨꯛ ꯀꯩ ꯍꯟꯅ ꯑꯣꯠꯁꯜꯂꯨ
ꯊꯥꯏꯅꯗꯤ ꯏꯪꯊꯞꯅꯍꯟꯗ꯭ꯔꯣ ꯁꯦꯡ ꯅꯪꯕꯨꯛ ꯁꯦꯡ
ꯈꯪꯗꯦꯗ ꯅꯣꯛꯅꯤꯡꯉꯦꯅꯕꯥꯅꯤꯁꯨ
ꯞꯖꯠꯅꯤ ꯀꯣ
ꯖ ꯆꯥ
ꯎꯝ
ꯑꯩꯒꯤ ꯒꯥꯔꯤ ꯃꯈꯣꯜꯁꯦ ꯈꯤꯇꯪ ꯇꯥꯕ꯭ꯔꯥ
ꯇꯥꯗꯦꯗ ꯉꯁꯥꯏꯕꯨꯗꯤ ꯑꯃꯛꯔꯛ ꯆꯠꯄ ꯃꯥꯜꯂꯅꯦꯍ
ꯎꯝ ꯀꯃꯥꯏꯅ ꯇꯧꯗꯣꯏꯅꯣ ꯐꯪꯗꯣꯏꯅꯦ ꯑꯩ
ꯇꯦꯁ ꯇꯧꯗꯦꯍꯦ ꯑꯗꯨ ꯇꯪꯉꯅꯤ ꯍꯧꯖꯤꯛ ꯔꯦꯁ ꯇꯧꯗꯦꯗꯪ
ꯁꯣꯔꯣꯛ ꯃꯄꯥꯟꯗ ꯂꯩꯕꯅꯤꯅ ꯑꯩꯗꯤ
ꯅꯪꯗꯣ ꯅꯪꯅ ꯑꯗꯨꯝ ꯉꯥꯡꯉꯣ ꯁꯤꯗ ꯀꯩꯁꯨ ꯇꯧꯔꯦ
ꯎꯝ ꯍꯣꯏ
ꯅꯪꯅꯅꯦ ꯌꯥꯔꯦ ꯌꯥꯔꯦ ꯑꯩꯪ ꯍꯥꯏꯔꯦ
ꯍꯣꯏ ꯍꯣꯏ ꯍꯥꯏ
ꯍꯧꯖꯤꯛꯇꯤ ꯏꯕꯥꯅꯤ ꯀꯩꯗꯧꯁꯦ ꯍꯥꯏꯕ꯭ꯔꯣ
ꯍꯥꯏꯕꯗꯤ ꯀꯩꯅꯣ
ꯅꯪ ꯊꯕꯛ ꯇꯧꯔꯗ꯭ꯔꯣ ꯇꯧꯁꯤꯔꯣ ꯍꯥꯏ
ꯑꯩ ꯊꯕꯛ ꯇꯧꯈꯤꯒꯦ ꯑꯗꯨꯒ ꯍꯣꯔꯦꯟ ꯉꯥꯏꯇ ꯑꯃꯨꯛ ꯂꯩꯔꯒ ꯍꯥꯏꯔꯛꯀꯦ
ꯑꯣ ꯑꯣ ꯑꯣ ꯍꯥꯏꯔꯣꯀꯣ
ꯑꯗꯨꯝ ꯁꯪꯕ ꯀꯥꯟꯗ ꯑꯗꯨꯝ ꯍꯥꯏꯔꯛꯀꯦꯗ
ꯎꯝ ꯑꯗꯣ ꯑꯩ ꯄꯨꯡ ꯕꯥꯔꯣ ꯑꯗꯩ ꯑꯃꯐꯧꯗꯤ ꯆꯥꯛ ꯆꯥꯅꯤꯕꯣ
ꯍꯣꯏ ꯑꯗꯨ ꯑꯣꯏꯔꯒꯅ ꯅꯨꯡꯊꯤꯤꯟ ꯑꯣꯏꯔꯁꯨ ꯌꯥꯏ ꯀꯩꯅꯣ
ꯎꯝ ꯃꯔꯨꯗꯤ ꯑꯃ ꯃꯔꯧ ꯇꯥꯗꯉꯩ ꯑꯣꯏꯗꯤ ꯍꯥꯏꯏꯗ
ꯍꯣꯏ ꯑꯗꯨꯝ ꯁꯪꯕ ꯀꯥꯟꯗ ꯍꯥꯏꯗꯤ ꯑꯃꯨꯛ ꯎꯝ
ꯑꯣ
ꯑꯩ ꯑꯃꯨꯛ ꯍꯧꯖꯤꯛ ꯐꯤ ꯉꯥꯏꯥꯛꯇꯪ ꯁꯥꯔꯒ ꯑꯃꯨꯛ ꯉꯥꯏꯇꯪ ꯇꯧꯕꯗꯣ ꯑꯗꯨꯃꯥꯏꯅ ꯑꯣꯏꯅ ꯇꯧꯔꯗꯤ
ꯑꯣ ꯉꯁꯤꯗꯤ ꯑꯔꯣꯏꯕꯅꯦ ꯈꯔ ꯇꯧꯈ꯭ꯔꯒꯦꯀꯣ
ꯍꯌꯦꯡꯅꯦꯍꯦ
ꯉꯁꯤꯅꯦ
ꯉꯁꯤ ꯗꯦꯠ ꯀꯌꯥꯅꯣ
ꯉꯁꯤ ꯃꯦꯁꯦꯁ ꯂꯥꯛꯑꯦ
ꯉꯁꯤ ꯗꯦꯠ ꯅꯠꯇꯤꯌꯦ
ꯑꯗꯣ ꯉꯁꯤ ꯑꯣꯏꯔꯅꯤ ꯍꯥꯏꯔꯛꯑꯦ ꯍꯥꯏꯕ
ꯑꯣ ꯑꯩ ꯈꯪꯗꯦ ꯎꯗꯕꯩ
ꯊꯥꯔꯛꯀꯦ ꯑꯩ ꯊꯥꯔꯛꯀꯦ
ꯊꯥꯔꯛꯑꯝꯃꯣ
ꯑꯥ ꯗꯨꯗꯤ